ꯍꯜꯂꯣ ꯇꯥꯕꯤꯔꯕꯣ ꯑꯧ ꯇꯥꯔꯦ ꯇꯥꯔꯦ ꯍꯌꯦꯡꯁꯤꯕꯨ ꯋꯥꯛꯀꯤꯡꯒꯨꯝꯕ ꯆꯠꯄ ꯌꯥꯒꯗ꯭ꯔꯣ ꯑꯌꯨꯛꯁꯤꯕꯨ ꯀꯃꯥꯏꯅ ꯇꯧꯗꯣꯏꯅꯣ
ꯑꯣ ꯅꯣꯡ ꯏꯁꯤꯡ ꯇꯥꯗ꯭ꯔꯗꯤ ꯑꯗꯨꯝ ꯆꯠꯁꯦ ꯍꯥꯏ ꯑꯗꯨꯝ ꯈꯔ ꯅꯍꯥꯟꯈꯩ ꯆꯠꯂꯨꯗꯕꯅꯤꯅ ꯅꯍꯥꯟ ꯈꯔ ꯂ ꯃꯐꯝꯗꯣ ꯑꯗꯨꯃꯥꯏꯅ ꯆꯠꯅꯤꯡꯉꯦ ꯅꯪ ꯀꯔꯤ ꯈꯜꯂꯤꯅꯣ ꯑꯗꯨꯣ ꯆꯦꯡ ꯀꯥꯔ ꯂꯣꯏꯁꯤꯟꯁꯦ ꯍꯥꯏꯕ꯭ꯔꯥ ꯅꯠꯇ꯭ꯔꯒ ꯅꯍꯥꯟ ꯑꯩꯈꯣꯏ
ꯅꯠꯇ꯭ꯔꯒ ꯅꯍꯥꯟ ꯑꯩꯈꯣꯏ ꯆꯤꯡ ꯈꯔ ꯁꯝꯅ ꯆꯠꯄꯗꯣ ꯑꯗꯨꯃꯥꯏꯅ ꯆꯠꯁꯦ ꯍꯥꯏꯕ ꯑ ꯁꯨꯃꯥꯏꯅ ꯍꯥꯏꯅꯕꯁꯦꯦ
ꯅꯣꯡ ꯇꯥꯕ
ꯅꯣꯡ ꯇꯥꯕ ꯈꯪꯗꯦ ꯊꯕꯛ ꯑꯃ ꯂꯥꯛꯄꯅꯦꯅ ꯍꯦꯛꯇ ꯂꯥꯛꯁꯤꯜꯂꯛꯏꯅꯦ ꯑꯗꯨ ꯑꯗꯨꯝ ꯌꯥꯅꯕ ꯇꯧꯁꯦ ꯀꯃꯥꯏꯅ ꯇꯧꯁꯤꯔ ꯅꯪꯗꯤ ꯍꯣꯏ ꯑꯗꯨꯅꯦ ꯑꯩꯁꯨ
ꯆꯠꯇꯕ ꯀꯨꯏꯔꯦꯅ ꯍꯥꯡꯉꯤꯗꯨꯅ ꯑꯃꯨꯛ ꯈꯤꯇꯪ ꯇꯥꯡ ꯇꯥꯡ ꯆꯠꯄ ꯃꯐꯝꯗꯨ ꯑꯣꯏꯗꯅꯕ ꯈꯤꯇꯪꯁꯨ ꯁꯥꯡꯕꯅꯤꯅ ꯂꯥꯞꯄꯅꯤꯅ ꯑꯗꯣ ꯑꯗꯨꯗ ꯆꯠꯇꯕ ꯀꯨꯏꯔꯦ ꯑꯗꯨꯗ ꯆꯠꯅꯤꯡꯕꯅꯦ ꯑꯗꯒꯤ ꯁꯝꯅꯥꯁꯄꯇꯤ ꯑꯗꯒꯤ ꯍꯩꯅꯧ ꯀꯩꯀꯥꯗꯨꯁꯨ ꯉꯥꯏꯍꯥꯛꯇꯪꯗ ꯑꯣꯏꯔꯁꯨ ꯌꯥꯝ ꯆꯥꯅꯤꯡꯉꯨꯕꯩ ꯅꯠꯇ꯭ꯔꯁꯨ ꯕꯤꯠ ꯑꯃ ꯂꯩꯗꯅꯀꯣ ꯑꯩ ꯈꯨꯠꯅ ꯍꯦꯛꯑꯒ ꯁꯨꯃꯥꯏꯅ ꯍꯥꯏꯗꯤ ꯋꯥꯋꯀꯡ ꯆꯠꯄꯗ ꯍꯦꯛꯑꯒ ꯆꯥꯏꯒꯦ ꯍꯥꯏꯕꯗꯣ ꯋꯥꯈꯜ ꯈꯤꯇꯪ ꯅꯨꯡꯉꯥꯏꯗꯅꯀꯣ ꯑꯗꯒꯤ ꯑꯁꯪ ꯎꯕ ꯅꯨꯡꯁꯤꯠ ꯑꯁꯦꯡꯕ ꯐꯪꯕ ꯆꯤꯡ ꯃꯊꯛꯇꯒꯤ ꯌꯣꯟꯊꯥ ꯌꯦꯡꯊꯔꯛꯄꯗ ꯐꯖꯕ ꯃꯌꯥꯝ ꯑꯗꯣ ꯍꯥꯏꯗꯤ ꯈꯦꯠꯅꯩ ꯍꯥꯏꯇꯥꯔꯦꯀꯣ ꯑꯇꯣꯞꯄ ꯃꯐꯝꯒ ꯁꯨꯝ ꯑꯗꯨꯅ ꯆꯠꯇꯤ ꯌꯥꯝ ꯆꯠꯅꯤꯡꯕꯅꯦ ꯑꯗꯣ ꯌꯦꯡꯉꯁꯦ ꯁꯨꯃꯥꯏꯅ ꯍꯥꯏꯅꯕꯁ ꯍꯛꯇꯗꯤ ꯌꯥꯒꯟꯗꯦ ꯅꯪꯒꯤ ꯗꯥꯎꯔꯣ ꯑꯩꯒꯤ ꯗꯥꯎꯔꯗꯤ ꯈꯪꯗ꯭ꯔꯦ ꯑꯗꯣ ꯌꯥꯔꯒ ꯅꯣꯡ ꯇꯗ꯭ꯔꯒꯗꯤ ꯑꯗꯨꯝ ꯍꯧꯗꯣꯛꯄꯤꯔꯛꯑꯣ ꯁꯣꯝꯅ ꯇꯥꯏꯡꯗꯨ ꯌꯦꯡꯉ ꯑꯗꯨ ꯄꯨꯡ ꯀꯌꯥꯃꯨꯛꯇ ꯆꯠ ꯇꯧꯁꯤꯒꯦ ꯍꯥꯏꯔ ꯍꯥꯏꯕꯤꯔꯛꯎꯅꯦ
ꯑꯩꯒꯤ ꯑꯗꯨꯝ ꯃꯉꯥ ꯃꯤꯅꯤꯠ ꯅꯤꯐꯨ ꯅꯪ ꯁ꯭ꯋꯥꯏꯗ ꯌꯧꯔꯒꯀꯣ ꯑꯩꯅ ꯃꯉꯥ ꯃꯤꯅꯤꯠ ꯇꯔꯥꯉꯥ ꯀꯨꯟ ꯁ꯭ꯋꯥꯏꯗ ꯍꯧꯗꯣꯛꯄꯤꯔꯒ ꯃꯉꯥ ꯃꯤꯅꯤ ꯄꯨ ꯁ꯭ꯋꯥꯏꯗꯩ ꯆꯠꯈꯤꯕꯅꯗꯤ ꯐꯗꯧꯗꯤ
ꯈ ꯃꯥꯜꯂꯦ ꯈꯜꯂꯦ ꯑꯗꯨꯝ ꯉꯝꯗꯣꯏ ꯅꯠꯇ꯭ꯔꯣ ꯀꯃꯥꯏꯅ ꯇꯧꯗꯣꯏꯅꯣ ꯃꯉꯥ ꯃꯤꯅꯤꯠꯅꯤ ꯐꯨꯗ ꯆꯠꯁꯦ ꯍꯥꯏꯔꯗꯤ ꯃꯉꯥ ꯃꯈꯥꯏꯗ ꯑꯗꯨꯝ ꯍꯧꯗꯣꯛꯄꯤꯔꯛꯑꯣ ꯑꯩꯗꯤ ꯀꯩꯁꯨ ꯌꯥꯝ ꯆꯪꯗꯦ ꯃꯤꯅꯤꯠ ꯇꯔꯥ ꯑꯃꯨꯛ ꯆꯥꯡꯗꯣ ꯑꯗꯨꯝ ꯆꯞ ꯆꯥꯔꯅꯦꯕꯀꯣ ꯃꯉꯥ ꯃꯈꯥꯏ ꯁ꯭ꯋꯥꯏꯗ ꯍꯧꯗꯣꯛꯂꯛꯑꯣ ꯑꯗꯨꯒ ꯑꯗꯒꯤ ꯍꯦꯛ ꯂꯣꯏꯕꯈꯣꯏ ꯑꯗꯨꯝ ꯂꯥꯛꯑꯒ ꯆꯪꯉꯕꯅꯤꯅ ꯃꯤꯅꯤꯠ ꯇꯔꯥꯃꯉꯥ ꯃꯉꯥꯏꯔꯦ ꯀꯩꯁꯨ ꯆꯪꯅꯤꯉꯥꯏ ꯂꯩꯇꯦꯕꯀꯣ ꯑꯗꯨꯝ ꯍꯧꯒꯠꯄꯒ ꯑꯗꯨꯝ ꯈꯔ ꯂꯥꯛꯄ ꯆꯛꯄꯅꯤꯅ ꯏꯁꯤꯡ ꯂꯥ ꯆꯝꯊꯛꯑꯕ ꯑꯗꯨꯅ ꯑꯗꯨꯃꯥꯏꯅ ꯇꯧꯔꯁꯦ ꯃꯉꯥ ꯃꯈꯥꯏ ꯁ꯭ꯋꯥꯏꯗ ꯍꯧꯗꯣꯔꯛꯑꯣ ꯑꯗꯨꯒ ꯌꯦꯡꯉꯁꯦ ꯑꯗꯣ ꯍꯌꯦꯡ ꯁꯤꯕꯨ ꯆꯠꯄꯁꯦ ꯊꯥꯡꯒꯨꯝꯕ ꯄ꯭ꯂꯥꯁꯇꯤꯛꯀꯨꯝꯕ ꯄꯔꯛꯀꯗ꯭ꯔꯥ ꯅꯠꯇ꯭ꯔꯒ ꯀꯃꯥꯏꯅ ꯇꯧꯁꯤꯒꯦ
ꯍꯣꯏ ꯑꯗꯨꯝ ꯄꯨꯁꯤꯜꯂꯛꯑꯣ ꯄꯥꯟꯕ ꯄꯥꯜꯂꯝꯃꯁꯨ ꯄꯥꯟꯕ ꯄꯥꯜꯂꯝꯗ꯭ꯔꯁꯨ ꯄꯥꯜꯂꯝꯃꯦ ꯍꯥꯏꯔꯒ ꯍꯦꯛ ꯄꯨꯈꯠꯄ ꯇꯧꯕ ꯀꯥꯟꯗ ꯅꯨꯡꯉꯥꯏꯇꯦꯗꯅꯀꯣ ꯑꯩꯁꯨ ꯑꯗꯨꯝ ꯄ꯭ꯂꯥꯁꯇꯤꯛ ꯀꯩ ꯀꯩ ꯄ꯭ꯂꯥꯁꯇꯤꯛ ꯑꯃꯒ ꯅꯪꯒꯤ ꯊꯥꯡ ꯃꯆꯥ ꯂꯩꯔꯗꯤ ꯊꯥꯡ ꯃꯆꯥ ꯄꯨꯔꯛꯅꯦ ꯑꯩꯈꯣꯏ ꯊꯥꯡꯗꯣ ꯌꯥꯝ ꯆꯥꯎꯋꯦꯕꯀꯣ ꯄꯨꯕꯗ ꯍꯥꯞꯄꯗ ꯅꯨꯡꯉꯥꯏꯇꯕꯗꯣ ꯑꯣꯏꯌꯦꯕ ꯈꯤꯇꯪ ꯄꯤꯛꯇꯛ ꯇꯧꯔꯒ ꯁꯣꯏꯕ ꯈꯣꯠꯄ ꯅꯨꯡꯉꯥꯏꯕ ꯑꯣꯏꯇꯥꯔꯦ ꯑꯗꯨꯅ ꯐꯩꯀꯣ ꯑꯗꯩ ꯅꯪ ꯑꯩꯁꯨ ꯈꯥꯎ ꯑꯃ ꯄꯨꯖꯔꯛꯑꯣ ꯑꯩꯁꯨ ꯈꯥꯎ ꯑꯃ ꯄꯨꯖꯔꯛꯀꯦ ꯑꯗꯨꯝ ꯌꯥꯟꯁꯤꯟꯅꯔ ꯄꯨꯕꯗ ꯅꯨꯡꯉꯥꯏꯇꯗꯅꯀꯣ ꯂꯨꯝꯕ ꯈꯣꯠꯄ ꯑꯣꯏꯕꯅꯤ ꯑꯩꯅ ꯑꯗꯨꯝ ꯍꯥꯏꯗꯤ ꯅꯪꯅ ꯍꯦꯛꯅꯤꯡꯉꯤꯕ ꯆꯥꯡ ꯅꯪꯅ ꯍꯥꯞꯅꯤꯡꯉꯤꯕ ꯆꯥꯡ ꯅꯪꯒꯤ ꯁꯨꯝ ꯄꯨꯖꯈꯤꯕ ꯌꯥꯏꯅ ꯑꯗꯒꯤ ꯑꯩꯁꯨ ꯅꯨꯡꯉꯥꯏꯇꯦꯕ ꯍꯥꯏꯗꯤ ꯂꯥꯛꯃꯤꯟꯅꯔꯒ ꯅꯅ ꯑꯃꯨꯛ ꯌꯥꯝ ꯄꯨꯈꯤꯗꯕ ꯀꯩꯅꯣ ꯇꯧꯈꯤꯗꯕ ꯇꯧꯕꯁꯨ ꯅꯨꯡꯉꯥꯏꯇꯦꯕ ꯍꯣꯏ ꯅꯪꯕꯨꯗꯤ ꯀꯩꯁꯨꯜꯂꯝꯗꯕ ꯌꯥꯏꯑꯕꯀꯣ ꯏꯁꯥ ꯅꯨꯡꯉꯥꯏꯖꯍꯧꯕꯗꯣ ꯅꯪꯅ ꯅꯪꯒꯤ ꯄꯥꯝꯖꯕ ꯑꯗꯨꯝ ꯅꯪꯅ ꯍꯦꯛꯑꯒ ꯑꯗꯨꯝ ꯄꯨꯖꯈꯣ ꯑꯩꯒꯤꯁꯨ ꯑꯗꯨꯝ
ꯍꯣꯏ ꯍꯣꯏ ꯑꯗꯨꯕꯨꯗꯤ ꯊꯣꯏꯗꯣꯛꯅ ꯀꯩꯁꯨ ꯈꯟꯗꯦꯗ ꯈꯟꯗꯦꯗꯗꯤ ꯑꯩꯈꯣꯏ ꯏꯃꯨꯡꯁꯨ ꯀꯩꯁꯨ ꯌꯥꯝꯕ ꯑꯣꯏꯗꯦꯕ ꯃꯤꯗꯨꯀꯣ ꯑꯗꯒꯤ ꯑꯩꯁꯨ ꯑꯗꯨꯝ ꯑꯃꯨꯛ ꯊꯕꯛ ꯆꯠꯊꯣꯛꯈꯤꯕꯅꯤꯅ ꯍꯦꯛꯇ ꯅꯨꯡꯊꯜ ꯐꯥꯔꯛꯇ ꯀꯩꯅꯣꯝꯃ ꯆꯥꯕ ꯈꯣꯠꯄ ꯄꯗꯣ ꯇꯧꯗ꯭ꯔꯕꯅꯤꯅ ꯑꯗꯨꯝ ꯀꯥꯎꯈꯤꯕꯗꯨ ꯇꯧꯋꯦꯕ ꯑꯗꯩ ꯑꯌꯨꯛ ꯍꯥꯏꯔ ꯌꯥꯎꯍꯧꯕꯒ ꯑꯗꯨꯝ ꯕ꯭ꯔꯦꯛꯐꯥꯁ ꯆꯔ ꯆꯠꯈꯤꯅꯤꯅ ꯑꯗꯨꯝꯕ ꯆꯥꯕꯒꯤ ꯃꯇꯝꯗꯣ ꯀꯥꯏꯊꯣꯛꯅꯤꯡꯉꯥꯏ ꯂꯩꯇꯦꯕ ꯍꯜꯂꯛꯄꯗꯁꯨ ꯑꯃꯨ ꯑꯗꯨꯝ ꯃꯝꯕꯅꯤꯅ ꯍꯩꯒꯨꯝꯕ ꯀꯩꯒꯨꯝꯕ ꯆꯥꯕꯒꯤ ꯀꯩ ꯐꯪꯗꯕꯗꯨ ꯑꯣꯏꯕ ꯑꯗꯨꯅ ꯆꯥꯅꯉꯥꯏꯗꯤ ꯊꯣꯏꯅ ꯂꯩꯇꯦꯗ ꯑꯗꯨꯅ ꯂꯦꯝꯕꯅꯕꯨ ꯍꯦꯜꯂꯦꯕ ꯑꯗꯨꯅꯁꯨ ꯀꯩꯁꯨ ꯌꯥꯝ ꯄꯨꯅꯤꯡꯗꯕꯅꯤꯗ ꯑꯩꯅ ꯑꯗꯨ ꯅꯣꯏꯒꯤꯕꯨꯗꯤ ꯃꯤꯗꯣ ꯌꯥꯝ ꯂꯩꯕꯅꯤꯅ ꯑꯗꯨꯝ ꯌꯥꯝ ꯄꯨꯔꯒꯁꯨ ꯑꯗꯨꯝꯝ ꯆꯥꯅꯉꯥꯏꯗꯤ ꯂꯩꯕꯅꯤꯅ ꯐꯩꯗꯅ ꯑꯗꯨꯏꯅꯤꯗ ꯀꯩꯁꯨ ꯈꯜꯂ ꯑꯗꯨꯒꯤꯕꯨꯗꯤ ꯍꯣꯏ ꯑꯩꯒꯤꯁꯨ ꯄꯨꯕꯨꯗꯤ ꯄꯨꯔꯛꯀꯦ ꯍꯥꯏꯕꯗꯤ ꯁꯨꯝ ꯈꯥꯎꯗꯣ ꯑꯃ ꯈꯤꯇꯪ ꯆꯠꯄ ꯌꯥꯗꯕ ꯂꯝꯕꯤꯗꯨꯁꯨ ꯌꯥꯎꯋꯦ ꯑꯗꯨꯒꯨꯝꯕꯗ ꯑꯃꯈꯛꯇꯪꯅ ꯄꯥꯏꯕꯁꯨ ꯍꯦꯛ ꯂꯨꯝꯕ ꯑꯗꯨꯃꯥꯏꯅ ꯇꯧꯕ ꯑꯅꯤ ꯄꯨꯃꯤꯟꯅꯕꯁꯨ ꯆꯠꯐꯝ ꯈꯪꯗꯕꯗ ꯇꯧꯕ ꯌꯥꯎꯋꯦ ꯑꯗꯨꯅ ꯄꯨꯕꯨꯗꯤ ꯄꯨꯔꯛꯀꯦ ꯈ ꯑꯃ ꯑꯗꯣ ꯊꯥꯡꯗꯣ ꯊꯥꯡꯁꯦ ꯃꯆꯥ ꯍꯥꯏꯁꯦ ꯌꯥꯝ ꯀꯟꯅ ꯄꯤꯛꯄꯗꯤ ꯂꯩꯇꯦ ꯕꯀꯣ ꯑ ꯅꯪꯒꯤꯗꯨꯗꯒꯤ ꯈꯤꯇꯪ ꯄꯤꯛꯊꯕꯕꯨꯗꯤ ꯂꯩꯅꯤ ꯁꯣꯔꯤ ꯍꯥꯏꯇꯥꯔꯦꯀꯣ ꯁꯣꯔꯤ ꯍꯥꯏꯕ ꯎꯒꯤ ꯁꯥꯕ ꯑꯗꯨꯝꯕ ꯃꯆꯥ ꯑꯝ ꯂꯩꯕꯅꯦ ꯑꯗꯨꯒ ꯊꯥꯡ ꯌꯥꯝ ꯄꯤꯛꯄ ꯄꯣꯀꯦꯠꯇꯒ ꯍꯥꯞꯄ ꯌꯥꯒꯗꯕ ꯑꯗꯨꯒꯤ ꯆꯥꯡꯗꯨꯗꯤ ꯂꯩꯗꯤ ꯂꯩꯇꯦꯕꯀꯣ ꯑꯗꯨ ꯌꯦꯡ ꯦ ꯑꯗꯨꯒ ꯉꯁꯥꯏꯒꯤ ꯑꯩ ꯑꯩꯅ ꯄꯥꯝꯕ ꯍꯦꯛꯄ ꯍꯥꯏꯗꯣ ꯑꯩꯗꯤ ꯈꯨꯠꯒꯨꯝꯕꯁꯤꯁꯨ ꯀꯌꯥ ꯍꯩꯇꯦꯕꯀꯣ ꯁꯨꯝ ꯇꯧꯔꯛꯇ ꯅꯤꯅ ꯑꯗꯨꯅ ꯍꯦꯛꯄ ꯊꯔꯨꯛꯇꯨꯃ ꯅꯪꯅ ꯑꯗꯨꯝ ꯇꯧꯔꯣ ꯑꯗꯨꯒ ꯈꯨꯜꯂꯒ ꯍꯥꯞꯈꯤꯕꯗꯨꯗ ꯑꯗꯨꯕꯨꯗꯤ ꯈꯤꯇꯪ ꯌꯦꯡꯅꯔꯒ ꯍꯥꯞꯄꯒꯁꯨꯀꯣ ꯑꯩꯅ ꯍꯦꯛꯑꯒ ꯑꯍꯦꯛꯄ ꯑꯩꯅ ꯄꯨꯖꯧ ꯍꯥꯏꯕꯗꯨꯃ ꯨ ꯑꯣꯏꯔꯔꯣꯏꯕꯀꯣ ꯑꯗꯨꯅꯤꯗ ꯑꯗꯨ ꯀꯩꯁꯨ ꯀꯥꯏꯗꯕ ꯅꯠꯇ꯭ꯔꯣ ꯅꯪꯅ ꯍꯦꯛꯑꯒꯁꯨ ꯑꯗꯨꯝ ꯈꯔ ꯈꯔ ꯄꯨꯃꯤꯟꯅꯕ
ꯀꯥꯏꯔꯦꯗ ꯀꯥꯏꯦꯗ ꯑꯩꯅ ꯍꯥꯏꯕꯗꯤ ꯍꯦꯛꯄꯨꯗꯤ ꯑꯩꯅ ꯍꯦꯛꯇꯨ ꯂꯩꯔꯦꯗ ꯅꯪ ꯑꯗꯨꯝ ꯈꯣꯟꯗꯣꯛꯑꯒ ꯇꯧꯕ ꯂꯩꯔꯦꯅ ꯑꯗꯨ ꯑꯗꯨꯒ ꯍꯥꯏꯅ ꯍꯥꯏꯕꯗꯤ ꯍꯥꯞꯄꯗꯣ ꯑꯩ ꯅꯪꯗꯤ ꯑꯃꯨꯛ ꯇꯤꯟ ꯇꯥꯕ ꯍꯥꯞꯅꯤꯡꯉꯤ ꯍꯥꯞꯅꯤꯡꯗꯦ ꯐꯖ ꯐꯖ ꯈꯣꯠꯂꯤꯦ ꯇꯧꯕꯗꯨꯒꯤ ꯋꯥꯅꯤꯗ ꯑꯩ ꯑꯗꯨꯝ ꯑꯃ ꯑꯗꯨꯝ ꯍꯥꯞꯈꯣ ꯍꯥꯏꯗꯣ ꯑꯩꯅꯗꯤ ꯑꯗꯨꯝ ꯍꯥꯞꯆꯤꯟꯈꯣ ꯍꯥꯞꯆꯤꯟꯈꯣ ꯑꯗꯨꯝ ꯍꯥꯏꯕꯗꯣ ꯑꯗꯨꯃꯥꯏꯅ ꯍꯥꯏꯕ ꯋꯥꯗ ꯑꯩꯅ ꯍꯥꯏꯕꯗꯤ ꯅꯪꯅ ꯍꯦꯛ ꯅꯪ ꯅꯪꯒꯤ ꯍꯦꯛꯆꯧ ꯍꯥꯏꯕ ꯅꯠꯇꯦ ꯑꯩꯅ ꯑꯩꯒꯤ ꯍꯦꯛꯆꯧ ꯍꯥꯏꯕ ꯅꯠꯇꯦ
ꯍꯦꯛꯆꯧ ꯍꯥꯏꯕ ꯅꯠꯇꯦ ꯍꯦꯛꯇꯤ ꯍꯦꯛꯇꯣꯏꯅꯦꯕꯀꯣ ꯄꯨꯅꯤꯡꯕꯒꯤ ꯆꯥꯡꯗꯣ ꯍꯥꯏꯕ ꯋꯥꯅꯤꯗ ꯑꯗꯨꯝ ꯈꯪꯅ
ꯅꯍꯥꯁꯨ ꯅꯨꯡꯉꯥꯏꯇꯦꯅ ꯑꯆꯧꯕꯅꯤ ꯃꯆꯥꯅꯤ ꯑꯩ ꯃꯦꯗꯤꯌꯝꯅꯤ ꯇꯧꯕꯗꯣ ꯇꯧꯕꯗꯨꯣ ꯅꯨꯡꯉꯥꯏꯇꯦꯕꯀꯣ ꯀꯣ ꯑꯗꯨꯗꯨꯒꯤꯅꯤꯗ ꯁꯨꯝ ꯍꯥꯏꯕꯗꯤ
ꯅꯠꯇꯦꯍꯦ ꯑꯗꯨ ꯅꯍꯥꯟꯉꯤꯗꯨꯗꯤ ꯑꯩꯅ ꯁꯨꯝ ꯑꯦ ꯑꯩꯅ ꯄꯨꯔꯤꯗꯣ ꯑꯁꯨꯛꯅꯦ ꯑꯗꯒꯤ ꯁꯨꯃꯥꯏꯅꯅꯤ ꯈꯛꯇꯅꯤꯗ ꯍꯥꯏꯗꯤ ꯌꯥꯝꯅ ꯊꯤꯕ ꯑꯣꯏꯗꯦ ꯑꯗꯒꯤ ꯌꯥꯝꯅ ꯌꯥꯝꯕꯁꯨ ꯅꯠꯇꯦ ꯑꯗꯨꯝ ꯆꯥꯡꯆꯠ ꯑꯃꯗ ꯑꯣꯏ ꯆꯞ ꯆꯥꯔꯦ ꯍꯥꯏꯕꯗꯨ ꯎꯠꯄꯒꯤ ꯁꯨꯝ ꯀꯣꯛ ꯊꯥꯕꯅꯤꯗ ꯅꯪ ꯑꯗꯨꯃꯥꯏꯅ ꯑꯗꯨ ꯈꯜꯂꯨ ꯂꯩꯩ ꯑꯗꯨꯗꯤ ꯀꯩꯁꯨ ꯍꯥꯏꯗꯤ ꯑꯩ ꯉꯁꯥꯏ ꯍꯥꯏꯗꯣ ꯆꯥꯟꯅꯕ ꯀꯩꯁꯨ ꯂꯩꯇꯦꯕ ꯃꯤ ꯑꯩꯈꯣꯏꯒꯤꯗꯤ ꯑꯗꯨꯅ ꯌꯥꯝ ꯄꯨꯁꯤꯟꯕꯗꯗꯨ ꯄꯥꯝꯃꯨꯏꯑꯕ ꯑꯗꯒꯤ ꯁꯨꯝ ꯑꯃꯅꯤ ꯑ ꯈꯛꯇꯪ ꯄꯨꯕꯗꯨꯒꯤꯁꯨ ꯍꯦꯛ ꯑꯊꯤꯕ ꯍꯦꯛ ꯄꯨꯕꯗꯁꯨ ꯅꯨꯡꯉꯥꯏꯇꯦ ꯍꯥꯏꯕꯗꯨꯒꯤ ꯍꯥꯏꯕꯅꯤꯗ ꯑꯗꯨꯗꯤ ꯑꯗꯨꯒ ꯑꯁꯨꯛ ꯈꯛꯇꯅꯤ ꯑꯗꯒꯤ ꯁꯤꯅ ꯑꯆꯧꯕ ꯑꯃꯈꯛꯇꯅꯤ ꯑꯗꯨꯗꯤ ꯀ ꯁꯣꯏꯗꯣꯛꯅꯕ ꯂꯩꯇꯦꯗ ꯑꯗꯣ ꯑꯗꯨ ꯑꯣꯏꯈ꯭ꯔꯦ ꯑꯗꯨ ꯆꯠꯄꯕꯁꯤꯕꯨ ꯍꯌꯦꯡꯁꯦ ꯑꯗꯨꯝ ꯍꯥꯏꯕꯗꯤ ꯑꯩꯈꯣꯏꯅ ꯁꯝꯂꯞ ꯇꯧꯅ ꯐꯥꯎꯕ ꯆꯤꯡꯗ ꯆꯤꯡ ꯀꯥꯕ ꯃꯥꯟꯕ ꯂꯝꯕꯤꯔꯣꯝꯗ ꯆꯠꯁꯦ ꯍꯥꯏꯕ꯭ꯔꯥ ꯅꯠꯇ꯭ꯔꯒ ꯑꯁꯣꯝꯗꯒꯤ ꯂꯝꯕꯤꯔꯣꯝꯗꯒꯤ ꯁꯨꯝ ꯀꯣꯏꯔꯒ ꯆꯠꯁꯦ ꯍꯥꯏꯕ꯭ꯔꯥ ꯀꯃꯥꯏꯅ ꯇꯧꯁꯤꯒꯦ ꯀꯔꯝꯕꯅ ꯐꯥꯗꯧ ꯃꯥꯟꯒꯦ
ꯑꯗꯨꯝ ꯁꯝꯅ ꯆꯠꯈꯤꯕ ꯃꯈꯩꯗ ꯍꯥꯏꯗꯤ ꯁꯥꯡꯅ ꯀꯣꯏꯔ ꯆꯞꯄꯨ ꯆꯠꯄꯩꯗ
ꯆꯄꯩ ꯂꯝꯄꯤ ꯑꯗꯨ ꯋꯥꯒꯦ
ꯑꯣ ꯍꯣꯏ ꯑꯗꯨꯁꯨ ꯑꯣꯏꯌꯦ ꯑꯗꯒꯤ ꯍꯣꯏ ꯆꯤꯡ ꯁꯝꯂꯞ ꯆꯠꯄꯗꯨꯅ ꯆꯤꯡ ꯆꯠꯄꯒꯤ ꯑꯃ ꯏꯁꯥꯗ ꯐꯥꯎꯕꯗꯣ ꯑꯗꯨꯗꯤ ꯐꯥꯎꯋꯦꯕ ꯑꯗꯨꯗ ꯅꯣꯡꯒꯨꯝꯕ ꯇꯥꯔꯒꯗꯤ ꯂꯝꯕꯤꯗꯨꯣ ꯀꯥ ꯍꯦꯟꯅ ꯅꯨꯡꯉꯥꯏꯔꯣꯏꯗꯕ꯭ꯔꯥ ꯅꯠꯇ꯭ꯔꯒ ꯑꯗꯨꯝ ꯌꯥꯒꯗꯕ ꯃꯥꯟꯕ꯭ꯔꯥ ꯀꯃꯥꯏꯅ ꯇꯧꯒꯦ ꯑꯗꯨꯕ
ꯑꯗꯨ ꯀꯩꯁꯨ ꯌꯥꯝ ꯅꯨꯡꯉꯥꯏꯇꯕ ꯃꯐꯝꯗꯤ ꯑꯣꯏꯔꯣꯏꯗ ꯍꯥꯏꯕꯗꯤ ꯅꯨꯡꯉꯥꯏꯒꯗꯕ ꯃꯐꯝꯗꯨ ꯀꯩꯁꯨ ꯌꯥꯝ ꯍꯦꯛꯇ ꯅꯥꯟꯕ ꯈꯣꯠꯄꯗꯤ ꯀꯩꯁꯨ ꯑꯣꯏꯔꯦꯕ ꯑꯗꯨ ꯂꯩꯔꯤꯗꯨꯗ ꯑꯗꯨꯝ ꯑꯗꯨꯝ ꯌꯥꯒꯗꯧ ꯃꯥꯜꯂꯦ ꯑꯗꯨꯝ ꯑꯗꯨꯃꯥꯏꯅ ꯆꯠꯄꯅ ꯐꯗꯧ ꯃꯥꯜꯂꯦꯅ ꯈꯜꯂꯦꯗ ꯑꯩꯗꯤ
ꯍꯣꯏ ꯍꯣꯏ ꯑꯗꯨ ꯑꯣꯏꯔꯕꯨꯗꯤ ꯌꯥꯏꯗ ꯑꯗꯨꯗ ꯑꯗꯨꯝ ꯆꯠꯂꯁꯨ ꯍꯥꯏꯗꯤ ꯑꯗꯨꯝ ꯍꯧꯖꯤꯛꯀꯥꯟꯗꯤ ꯅꯣꯡ ꯏꯁꯤꯡ ꯁꯨꯝ ꯇꯥꯏꯃꯤꯡ ꯑꯣꯏꯕꯅꯤꯅ ꯂꯝꯕꯤꯗꯣ ꯌꯥꯝ ꯅꯨꯡꯉꯥꯏꯔꯣꯏꯗꯕ ꯅꯥꯟꯒꯗꯕ ꯈꯣꯠꯀꯗꯕ ꯑꯣꯏꯔꯒꯗꯤꯅ ꯁꯨꯝ ꯍꯥꯏꯕꯅꯤꯗ ꯑꯗꯣ ꯀꯛꯐꯩꯒꯨꯝꯕꯒꯕꯨ ꯂꯩꯒꯗꯕ ꯃꯥꯟꯕꯣ ꯑꯗꯨꯒꯤ ꯂꯝꯕꯤꯗ ꯑꯗꯨꯕꯨ ꯀꯃꯥꯏꯅ ꯇꯧꯒꯦ
ꯀꯥꯐꯩꯗꯤ ꯂꯩꯕꯗ ꯀꯥꯐꯩꯗꯤ ꯑꯌꯥꯝꯕ ꯂꯩꯗꯣꯏꯁꯦ ꯑꯩꯈꯣꯏꯒꯤ ꯂꯧꯒꯨꯝꯕ ꯑꯗꯒꯤ ꯀꯩꯅꯣꯒꯨꯝꯕ ꯑꯃ ꯂꯩꯗꯣꯏꯅꯦꯕ ꯅꯥꯄꯤ ꯍꯧꯕ ꯍꯥꯏꯕꯗꯤ ꯃꯈꯥꯔꯣꯝꯗ ꯆꯤꯡꯗ ꯀꯩꯗ ꯅꯥꯄꯤ ꯀꯥꯝꯄꯩ ꯊꯦꯡꯅꯕꯗꯤ ꯎꯗꯦꯗ
ꯑꯣ ꯑꯩꯗꯤ ꯑꯗꯨꯝ ꯍꯥꯏꯗꯤ ꯅꯣꯡꯒꯨꯝꯕ ꯇꯥꯈꯤꯕꯒꯤ ꯆꯣꯠ ꯆꯣꯠ ꯈꯤꯇꯪꯒ ꯂꯥꯎꯔꯁꯨ ꯍꯥꯏꯗꯤ ꯑꯗꯨꯝ ꯆꯣꯠ ꯆꯣꯠ ꯆꯣꯠ ꯂꯥꯎꯕ ꯃꯐꯝꯗꯨ ꯑꯗꯨꯝ ꯂꯩꯕ꯭ꯔꯅ ꯈꯜꯂꯨꯕ ꯑꯗꯨ ꯂꯧ ꯍꯥꯏꯔꯒ ꯅꯣꯏꯒꯤ ꯂꯧꯗꯣ ꯀꯩꯅꯣ ꯇꯧꯕ ꯍꯧꯔꯕ ꯂꯧ ꯍꯥꯏꯕ ꯑꯗꯨꯗꯤ ꯍꯧꯖꯤꯛꯀꯥꯟ ꯅꯧꯅ ꯂꯤꯡꯅꯕꯒꯤ ꯀꯩꯀꯩ ꯁꯨꯝ ꯀꯩ ꯍꯥꯏ ꯍꯥꯏꯔ ꯂꯧ ꯈ ꯈꯥꯎꯕꯗꯤ ꯅꯠꯇꯦ ꯂꯧ ꯏꯟꯁꯤꯟꯒ ꯇꯛꯈꯥꯏꯕ ꯈꯣꯠꯄ ꯇꯧꯕꯗꯣ ꯑꯗꯨꯝꯕꯗꯣ ꯇꯧꯈ꯭ꯔꯕꯣ ꯀꯃꯥꯏꯅ ꯇꯧꯒꯦ
ꯑꯗꯨ ꯑꯗꯨꯃ ꯁꯤ ꯇꯧꯗ꯭ꯔꯤꯑ ꯍꯥꯏꯕꯗꯤ ꯍꯧꯖꯤꯛ ꯏꯁꯤꯡꯗꯣ ꯐꯖꯅ ꯂꯩꯇ꯭ꯔꯤꯕꯀꯣ ꯏꯁꯤꯡ ꯐꯖꯅ ꯂꯩꯇꯕꯅꯤꯅ ꯑꯗꯨꯝ ꯈꯣꯒꯥꯏꯔꯒ ꯑ ꯑꯩꯈꯣꯏꯒꯤ ꯍꯨꯟꯒꯗꯕ ꯍꯡ ꯍꯨꯜꯂꯒ ꯑꯆꯪꯕ ꯐꯩꯗꯣꯛ ꯑꯃꯇꯪ ꯍꯨꯟꯗꯣꯏꯅꯤ ꯑꯗꯩ ꯐꯣꯏꯗꯣꯛꯑꯒ ꯑꯇꯣꯞ ꯂꯤꯡꯊꯣꯛꯇꯣꯏꯅꯦꯕ ꯑꯣ ꯍꯧꯖꯤꯛꯃꯛꯇꯤ ꯏꯁꯤꯡ ꯂꯩꯇ꯭ꯔꯤꯕ ꯀꯣ ꯑꯩꯈꯣꯏꯔꯣꯝꯗꯤ ꯌꯧ ꯁꯤꯋꯥꯏꯒꯤ ꯏꯁꯤꯡ ꯈ ꯈꯔꯗꯤ ꯌꯧꯅꯕ ꯍꯧꯔꯁꯦ ꯁꯨꯝ ꯏꯟꯊꯈꯤꯗꯣꯏꯅꯦꯕ ꯁ꯭ꯋꯥꯏ ꯂꯣꯏꯔꯀꯥꯟꯗ ꯇꯞ ꯇꯞꯞ
ꯀꯥꯟꯗ ꯇꯞ ꯇꯞ ꯇꯞ ꯊꯕꯛꯁꯁꯨ ꯁ꯭ꯋꯥꯏ ꯌꯧꯗ ꯇꯥꯔꯒ ꯁ꯭ꯋꯥꯏꯁꯦ ꯍꯥꯟꯅ ꯂꯣꯏ ꯐꯖꯂ ꯊꯝꯗꯣꯏꯕ ꯏꯁꯤꯡ ꯃꯌꯥꯝꯁꯦ ꯁꯨꯝ ꯈꯣꯡꯕꯥꯟꯗꯦ ꯀꯩꯁꯨꯜꯂꯛꯄ ꯃꯌꯥꯝꯁꯦ
ꯑꯩ ꯁ꯭ꯋꯥꯏ ꯈꯔ ꯐꯥꯖꯤꯜꯂꯒ ꯌꯥꯔꯅꯤ ꯍꯥꯏꯔ ꯀꯥꯟꯗꯁꯨ ꯁꯨꯝ ꯍꯟꯊꯔꯛꯇꯣꯏꯅꯦꯕ ꯑꯗꯨꯗꯨꯅ ꯑꯩꯈꯣꯏ ꯑꯌꯥꯝꯕꯅ ꯊꯦꯡꯕꯗꯨ ꯑꯣꯏꯌꯦ ꯑꯗꯒꯤ ꯗꯥꯝꯗ ꯀꯩꯁꯤ ꯏꯁꯤꯡ ꯆꯥꯕ ꯅꯠꯇꯕꯅꯤꯅꯀꯣ ꯑꯗꯨꯝ ꯍꯧꯖꯤꯛꯃꯛꯀꯤꯗꯤ ꯑꯗꯨꯃꯥꯏꯅ ꯀꯩꯅꯣ ꯇꯧꯗ꯭ꯔꯤ ꯑꯗꯨꯝ ꯈꯣꯏꯗꯣꯛꯑꯒ ꯐꯖꯅ ꯊꯝꯃꯦ ꯏꯁꯤꯡ ꯍꯦꯛ ꯇꯥꯔꯛꯄꯒ ꯐꯣꯏꯗꯄ ꯐꯖꯅ ꯃꯅꯥ ꯇꯥꯃꯒꯤ ꯅꯩꯔꯅꯤ ꯑꯗꯨꯗꯨꯒ ꯑꯗꯨꯝ ꯀꯣꯟꯖꯤꯟ ꯈꯔ ꯐꯖꯅ ꯊꯝꯃꯒ ꯐꯖꯅ ꯐꯥꯏꯖꯣꯝꯗꯨ ꯗꯨꯃꯛ ꯐꯖꯅ ꯍꯧꯍꯟꯗꯣꯏꯅꯦꯕ
ꯐꯣꯟꯍꯟꯗꯣꯏꯅꯦꯕ ꯃꯄꯨꯡ ꯐꯥꯅ ꯍꯣꯜꯂꯒ ꯑꯗꯩ ꯐꯣꯏꯔ ꯐꯣꯏꯔ ꯂꯟꯅ ꯅꯟꯅ ꯑꯃꯨꯛ ꯇꯤꯡꯊꯣꯛꯇꯣꯏꯅꯦꯕꯀꯣ
ꯃꯇꯝꯗꯤ ꯌꯧꯔꯕꯅꯤ ꯑꯥꯗ ꯅꯣꯡꯁꯦ ꯑꯩꯅꯥ ꯍꯥꯢꯁꯦ ꯍꯟꯗꯛꯇꯤꯀꯣ ꯅꯣꯪꯁꯦ ꯀꯨꯝꯒꯤ ꯍꯥꯏ ꯃꯅꯤꯄꯨꯔꯒꯨꯝꯕ ꯄꯨꯂꯞ ꯇꯥꯕ ꯈꯣꯠꯄ ꯌꯥꯎꯗ꯭ꯔꯤꯕ ꯅꯨꯃꯤꯠ ꯃꯉꯥꯅꯤ ꯇꯔꯨꯛꯅꯤ ꯄꯨꯂꯞ ꯆꯨꯝꯅ ꯇꯥꯕ ꯌꯥꯗꯦ ꯃꯆꯤꯠ ꯃꯆꯤꯠ ꯃꯐꯝ ꯃꯐꯝ ꯑꯩ ꯆꯞ ꯆꯞ ꯃꯥꯟꯅꯕ ꯂꯝ ꯑꯣꯏꯇꯥꯔꯒꯁꯨ ꯥꯏ ꯇꯥꯕ ꯁ꯭ꯋꯥꯏ ꯇꯥꯗꯕ ꯑꯗꯨꯃꯥꯏꯅ ꯇꯧꯔ ꯑꯗꯨꯝ ꯇꯧ ꯂꯩꯕꯁꯤꯗꯀꯣ ꯈꯪꯗ꯭ꯔꯤꯅꯦ ꯇꯧꯕ ꯃꯈꯩꯁꯦ ꯏꯁꯤꯡ ꯑꯝꯇ ꯂꯩꯕ ꯉꯝꯗ꯭ꯔꯦ
ꯂꯩ ꯉꯝꯗꯦ ꯇꯥꯗꯤ ꯇꯥꯕ ꯅꯣꯡꯁꯦ ꯑꯗꯨꯒ ꯂꯧ ꯂꯣꯏꯗꯅꯉꯥꯏ ꯇꯥꯕ
ꯏꯁꯤꯡꯗꯨ ꯑꯣꯏꯗꯕꯒꯤꯀꯣ ꯌꯥꯝ ꯑꯋꯥꯕ ꯑꯃ ꯃꯥꯏꯌꯣꯛꯅꯕ ꯑꯗꯨꯃꯥꯏ ꯑꯣꯏꯌꯦ
ꯑꯣ ꯍꯣꯏ ꯑꯗꯨꯅꯦ ꯍꯧꯖꯤꯛꯀꯥꯟꯁꯤꯗ ꯑꯗꯨꯃꯥꯏꯅ ꯇꯧꯋꯦ ꯍꯥꯏꯕ ꯑꯩꯈꯣꯏ ꯁ꯭ꯋꯥꯏꯗ ꯅꯣꯡ ꯇꯥꯔꯦꯒꯦ ꯍꯥꯏꯔꯁꯨ ꯑꯁ꯭ꯋꯥꯏ ꯈꯤꯇꯪ ꯆꯠꯊꯣꯛꯈ꯭ꯔꯒꯅ ꯅꯣꯡ ꯇꯥꯔꯝꯗꯕꯒꯨꯝꯕ ꯑꯗꯨꯃꯥꯏꯅ ꯇꯧꯋꯤ ꯑꯗꯒꯤ ꯍꯣꯏ ꯂꯧ ꯑꯃ ꯂꯤꯡꯒꯦ ꯍꯥꯏꯔꯒꯗꯤ ꯍꯥꯏꯗꯤ ꯃꯥꯒꯤ ꯅꯣꯡ ꯇꯥꯕꯒꯤ ꯆꯥꯡꯁꯦ ꯉꯁꯥꯏꯒꯤ ꯉꯥꯏꯍꯥꯛ ꯇꯥꯕ ꯈꯛꯇꯅꯗꯤ ꯌꯥꯔꯣꯏꯗꯣꯏꯕ ꯍꯥꯏꯗꯤ ꯑꯗꯨꯝ ꯅꯨꯃꯤꯠ ꯍꯨꯝꯅꯤ ꯃꯔꯤꯅꯤꯗꯨ ꯑꯣꯏꯔꯁꯨ ꯂꯦꯞꯇꯕꯤꯗ ꯑꯗꯨꯝ ꯌꯥꯝ ꯀꯟꯅꯃꯛ ꯅꯠꯇ꯭ꯔꯒꯁꯨ ꯆꯥꯡ ꯑꯃ ꯑꯣꯏꯅ ꯑꯗꯨꯝ ꯇꯥꯔꯦ ꯍꯧꯖꯤꯛꯇꯣꯏꯁꯤꯅ ꯑꯗꯨꯃꯥꯏꯅ ꯑꯣꯏꯗ꯭ꯔꯦ ꯉꯥꯏꯍꯥ ꯍꯧꯖꯤꯛ ꯀ꯭ꯔꯝ ꯀ꯭ꯔꯪ ꯇꯥꯔꯝꯃꯁꯨ ꯑꯃꯨꯛ ꯅꯨꯡꯁꯥ ꯍꯦꯛ ꯁꯥꯗꯣꯛꯂꯛꯑꯅꯤ ꯍꯦꯛ ꯂꯣꯏꯈꯤꯕ ꯑꯗꯨꯅ ꯑꯗꯨꯝ ꯀꯪꯕꯗꯁꯨ ꯍꯦꯟꯅ ꯍꯥꯏꯗꯤ ꯉꯥꯛꯇꯪ ꯐꯠ ꯆꯣꯠꯂꯝꯃꯁꯨ ꯑꯗꯨꯝ ꯏꯁꯤꯡꯗꯣ ꯈꯥꯡꯗꯕꯤꯗ ꯇꯨꯡꯗꯕꯤ ꯂꯩꯇꯕ ꯇꯨꯡꯉꯒ ꯂꯩꯇꯕꯤꯗꯣ ꯑꯗꯨꯝ ꯁꯠ ꯀꯪꯈꯤꯕꯗꯣ ꯅꯨꯡꯁꯥꯃꯨꯛ ꯁꯠ ꯁꯥꯗꯣꯛꯄꯤꯅꯤꯅ ꯑꯗꯨꯃꯥꯏꯅ ꯇꯧꯋꯤ ꯑꯗꯨ ꯉꯁꯤ ꯃꯉꯥꯏꯔꯦ ꯆꯠꯈꯤꯕꯗꯨꯗꯤ ꯅꯨꯡꯁꯥ ꯌꯥꯝ ꯁꯥꯏꯡꯉꯦ ꯁꯤꯁꯦꯀꯣ ꯑꯗꯨꯒ ꯑꯥꯗ ꯂꯩꯔꯁꯨ ꯉꯥꯏꯍꯥꯛꯇꯤ ꯁ ꯊꯥꯏ ꯑꯗꯨꯒ ꯑꯃꯨꯛ ꯅꯣꯡꯁꯤ ꯃꯪꯂꯤ ꯃꯪꯂꯤ ꯇꯧꯋꯦꯅ ꯏꯪꯊꯔꯦꯅ ꯈꯜꯂꯦ ꯑꯗꯨꯒ ꯅꯨꯡꯗꯥꯡ ꯋꯥꯏꯔꯝꯁꯤꯗꯁꯨ ꯑꯃꯨꯛ ꯅꯣꯡꯁꯤ ꯂꯣꯏ ꯃꯥꯡꯁꯤꯜꯂꯒ ꯅꯣꯡꯅ ꯇꯥꯗꯕꯒꯤ ꯑꯩꯈꯣꯏ ꯑꯣꯡꯆꯥꯛ ꯇꯛꯅꯔ ꯂꯩꯕꯗꯣ ꯑꯗꯨꯃꯥꯏꯅ ꯇꯧꯋꯦ ꯃꯩꯁꯨ ꯃꯨꯠꯊꯣꯛꯈꯤꯕ ꯇꯟꯖꯥ ꯑꯣꯏꯕ ꯍꯥꯏ ꯍꯥꯏꯇꯥꯔꯦ ꯑꯗꯨꯒꯤ ꯌꯥꯝ ꯁꯥꯏꯌꯦꯦ ꯑꯩ ꯈꯪꯗꯦ ꯑꯗꯨꯃꯥꯏꯅ ꯇꯧꯋꯤ ꯑꯗꯨꯒꯤ ꯅꯣꯡꯗꯣ ꯇꯥꯈꯤꯗꯔꯤꯕꯅꯤ ꯍꯧ ꯍꯧꯖꯤꯛꯁꯦ ꯑꯗꯨꯒꯨꯝꯕ ꯅꯣꯡ ꯄꯩꯈꯤꯕ ꯃꯌꯥꯝꯗꯨꯅ ꯑꯗꯨꯝ ꯐꯖꯅ ꯇꯥꯕꯤꯕ ꯑꯣꯏꯔꯗꯤ ꯐꯗꯣꯅꯦ ꯑꯗꯨ ꯇꯧꯕ꯭ꯔꯣ ꯉꯁꯤ ꯅꯣꯏꯔꯣꯝꯗꯗꯤ ꯅꯣꯡꯒꯨꯝꯕ ꯆꯨꯕ ꯈꯣꯠꯄ ꯃꯪꯕ ꯈꯣꯠꯄ ꯇꯧꯕꯤꯕ꯭ꯔꯣ ꯀꯃꯥꯏꯅ ꯇꯧꯒꯦ
ꯆꯦꯡꯁꯤ ꯇꯥꯗꯕ ꯃꯥꯜꯂꯦ ꯑꯩꯣꯟꯇꯥꯛ ꯈꯔ ꯇꯥꯔꯝꯕꯗꯒꯤꯀꯣ ꯑꯗꯨꯒꯤ ꯃꯇꯨꯡꯗꯗꯤ ꯇꯥꯗꯕ ꯃꯥꯜꯂꯦ ꯑꯗꯨꯝ ꯂꯩꯔꯤꯁꯨꯁꯨ ꯐꯥꯎꯧ ꯇꯥꯗꯦ ꯃꯪꯗꯤ ꯌꯥꯝ ꯐꯖꯅ ꯃꯪꯉꯦ ꯄꯨꯡ ꯑꯃꯒ ꯃꯪꯉꯦꯕꯀꯣ
ꯑꯣ ꯍꯣꯏ ꯑꯗꯨꯅꯦ ꯃꯪꯕꯁꯦ ꯂꯥꯡꯒꯨꯝꯕ ꯃꯪꯈꯤꯕ ꯑꯗꯨꯝ ꯈꯤꯇꯪ ꯐꯒꯨꯝ ꯇꯧꯋꯦ ꯈꯪꯗꯦ ꯍꯥꯏꯗꯤ ꯈꯤꯇꯪ ꯏꯪꯊꯕ ꯑꯗꯨꯝ ꯇꯧꯋꯤ ꯑꯗꯨꯒ ꯑꯌꯨꯛ ꯅꯨꯡ ꯊꯤꯟꯊꯒ ꯃꯪꯉꯒ ꯇꯥꯊꯣꯛꯇꯕꯁꯦ ꯌꯥꯝ ꯆꯥꯡ ꯅꯥ ꯒꯤ ꯃꯇꯥꯡ ꯍꯥꯏꯔꯒ ꯑꯩꯁꯨ ꯏꯔꯨꯖꯒꯦꯅ ꯏꯁꯤꯡ ꯁꯥꯍꯟꯈꯤꯕꯅꯦ ꯑꯗꯣ ꯑꯝꯇ ꯁꯥꯔꯕ ꯌꯦꯡꯉꯨ ꯈꯤꯒꯦꯀꯣ
ꯍꯣꯏ ꯐꯔꯦ ꯐꯔꯦ ꯊꯝꯃꯦ ꯊꯝꯃꯦ